ꯍꯂꯣ ꯇꯥꯏꯌꯦ ꯃꯔꯨꯞ
ꯑꯩꯁ ꯏꯊꯥ ꯊꯥꯖꯗꯅ ꯀꯣꯜ ꯇꯧꯔꯛꯏꯁꯤꯕꯨ ꯀꯩꯀꯩ ꯂꯩꯔꯒꯦ ꯃꯔꯣ
ꯑꯩꯁꯤ ꯍꯟꯗꯛꯁꯤ ꯍꯟꯗꯛ ꯍꯥꯏꯗꯤ ꯀꯔꯤꯒꯤ ꯑꯣꯏꯔꯤꯒꯦ ꯍꯟꯗꯛꯇꯤ ꯌꯨꯝꯁꯨ ꯈꯤꯇꯪ ꯈꯤꯇꯪ ꯃꯌꯣꯛꯅꯔꯤ ꯍꯥꯏꯇꯥꯔꯦ ꯑꯗꯨꯅ ꯃꯔꯛꯇ ꯃꯇꯦꯡ ꯈꯔ ꯂꯧꯁꯤꯔꯥꯗ ꯑꯩꯁꯨ ꯁꯨꯝ ꯀꯣꯜ ꯇꯧꯄꯩ ꯀꯣꯜ ꯇꯧꯔꯝꯕꯅꯤ ꯃꯔꯨꯞ
ꯏ ꯃꯔꯨꯞꯀꯤꯕꯨ ꯇꯧꯗ꯭ꯔꯗꯤ ꯀꯩꯅꯣ ꯑꯗꯨ ꯀꯩꯀꯩ ꯍꯥꯏꯗꯤ ꯊꯕꯛ ꯊꯧꯔꯝ ꯀꯩꯀꯩ ꯂꯩꯔꯒꯦ ꯃꯔꯨꯞꯀꯤ
ꯃꯔꯨ ꯑꯩꯒꯤꯁꯤ ꯃꯃꯥ ꯀꯩꯅꯣ ꯊꯕꯛꯀꯤ ꯄꯩꯈꯥ ꯑꯃ ꯊꯥꯕꯒꯤꯗꯣ ꯑꯗꯣ ꯑꯩꯁꯤ ꯍ ꯌꯥꯎꯔꯛꯑꯦꯕ
ꯑꯣ ꯌꯥꯝ ꯐꯩ ꯀꯩꯅꯣ ꯑꯗꯨꯗꯤ
ꯑꯥꯗ ꯆꯠꯀꯗꯕ ꯑꯣꯏꯕꯩꯅꯤ ꯑꯗꯨꯒꯤ
ꯍꯥꯏꯔ ꯍꯥꯏꯔꯅꯦ ꯃꯔꯨꯞ
ꯆꯦ ꯆꯥꯡ ꯅꯨꯡ ꯀꯛꯄ ꯈꯣꯠꯄ ꯑꯗꯨꯒꯤꯗꯣ ꯄꯩꯁꯥ ꯅꯨꯡꯁꯥ ꯅꯨꯡ ꯈ ꯐꯨꯟꯕ ꯍꯥꯏꯇꯥꯔꯦ ꯑꯗꯨꯅ ꯍꯥꯏꯗꯤ ꯄꯩꯁꯥ ꯅꯨꯡꯁꯥ ꯅꯨꯡ ꯈꯤꯇꯪ ꯂꯩꯕ꯭ꯔꯥ ꯁꯤ ꯍꯪꯗꯅ ꯇꯧꯔꯛꯏꯅꯤꯅꯣ
ꯑꯦ ꯂꯩꯅꯤ ꯂꯩꯅꯤ ꯃꯔꯨꯞ ꯃꯔꯨꯞꯀꯤꯕꯨ ꯇꯧꯗ꯭ꯔꯗꯤ ꯀꯩꯅꯣ ꯑꯗꯣ ꯃꯔꯨꯞ ꯄꯔꯤꯈꯥ ꯊꯥꯔꯨꯕ ꯍꯥꯏꯁꯦ ꯀꯩꯀꯩ ꯊꯕꯛ ꯍꯥꯏꯗꯤ ꯀꯃꯥꯏꯅ ꯅꯨꯡꯉꯥꯏꯕ꯭ꯔꯥ ꯀꯃꯥꯏꯅ ꯇꯧꯒꯦ ꯍꯥꯏꯐꯦꯠꯇꯪ ꯑꯩꯉꯣꯟꯗ ꯍꯥꯏꯕꯤꯌꯨꯅꯦ ꯑꯩꯁꯨ ꯈꯪꯖꯍꯧꯕ ꯌꯥꯏꯗꯅ ꯑꯩꯈꯣꯏꯁꯨ ꯁꯨꯝ ꯐ꯭ꯔꯤꯗ ꯂꯩꯗꯣ ꯁꯔꯨꯛ ꯑꯃꯨꯛ ꯑꯃꯨꯛ ꯑꯗꯨꯝꯕ ꯊꯕꯛꯇꯨ ꯀꯩꯅꯣ ꯇꯧꯁꯤꯔ ꯀꯥꯏꯅ ꯈꯜꯂꯩꯕ ꯊꯥꯔꯒ ꯌꯦꯡꯁꯤꯔ ꯀꯥꯏꯅ
ꯑꯣ ꯗꯨꯁꯨ ꯌꯥꯏ ꯕꯥꯏ ꯗꯗ ꯑꯗꯨꯒꯤ ꯋꯥꯁꯨꯗꯤ ꯊꯥꯗ ꯌꯥꯗꯕꯩ ꯊꯥꯕꯅꯤ ꯍꯥꯏ ꯇꯥꯔꯦꯅ ꯑ ꯂꯗ ꯑꯔꯥꯏꯕ ꯉꯥꯛ ꯇꯅꯤꯗ ꯑꯈꯣꯏꯅ ꯀ꯭ꯂꯥꯁ ꯇꯦꯟ ꯀ꯭ꯂꯥꯁ ꯕꯗ ꯇꯧꯔꯛꯈꯤꯕ ꯑꯗꯨ
ꯑ ꯃꯔꯨꯞ ꯇꯥꯔꯕ꯭ꯔꯣ
ꯇꯥꯏ ꯇꯥꯏꯑꯦ
ꯑꯁ ꯃꯔꯣꯝꯗ ꯉꯥꯡꯉꯤꯗꯣ ꯐꯖꯅ ꯇꯥꯗ꯭ꯔꯦ ꯀꯩꯅꯣ ꯈꯤꯇꯪ ꯅꯨꯡꯉꯥꯏꯇꯕ ꯃꯥꯜꯂꯦ
ꯇꯥꯔꯕ ꯃꯔꯨꯞ
ꯑꯥ ꯍꯥꯏꯐꯦꯠꯇꯪ ꯍꯥꯏꯕꯤꯌꯨꯅꯦ ꯋꯥꯍꯩ ꯑꯝꯇ ꯑꯩ ꯇꯥꯕ꯭ꯔꯥ ꯌꯦꯡꯒꯅꯤ
ꯑ ꯍꯣ ꯍꯣ
ꯇꯥꯏ ꯇꯥꯏꯌꯦ ꯇꯥꯏ ꯍꯥꯏꯔꯛꯑꯣ
ꯆꯃ ꯄ ꯂꯔꯨ ꯁꯨ ꯀ ꯀꯩꯗꯤ ꯀꯂ ꯍ ꯁꯦ
ꯄꯩꯁꯥ ꯑꯩꯈꯣꯏ ꯏꯃꯥ ꯕꯕꯥꯅ ꯇꯥꯔꯤꯁꯤ ꯉꯥꯏ ꯀꯩꯅꯣ ꯑꯩꯅꯗꯤ ꯀꯩꯗꯧꯔꯨꯅꯤ ꯑꯩꯁꯨ ꯍꯧꯖꯤꯛꯇ ꯃꯔꯛꯇ ꯊꯕꯛꯀꯤꯦ ꯍꯪꯉꯝꯃꯤꯗꯨꯅꯦ ꯑꯣ ꯆꯞꯃꯟꯅꯩ ꯏꯃꯥ ꯕꯕꯥꯒꯤ ꯂꯩꯕꯁꯤꯁꯨ ꯑꯩꯒꯤꯅꯤ ꯑꯩꯒꯤ ꯂꯩꯕꯁꯤꯁꯨ ꯃꯔꯨꯞꯀꯤꯅꯤ ꯃꯔꯨꯞꯀꯤꯕꯨ ꯇꯧꯗ ꯌꯥꯔꯤꯕ꯭ꯔꯥꯅꯦ
ꯍꯣꯏꯗ ꯃꯔꯨꯞ ꯑꯩꯒꯤꯁꯨ ꯃꯇꯝ ꯃꯔꯨꯞꯀꯤꯁꯨ ꯃꯇꯝ ꯂꯥꯛꯀꯅꯤ ꯑꯗꯨꯅ ꯑꯩ ꯄꯥꯕ ꯌꯥꯕ ꯃꯇꯝ ꯑꯩꯒꯤꯁꯨ ꯍꯟꯗꯛꯁꯦ ꯈꯨꯗꯣꯡ ꯈꯔ ꯆꯥꯗꯕ ꯍꯥꯏꯇꯥꯔꯦ ꯑꯗꯨꯅꯅꯦ ꯀꯥꯏ ꯀꯥꯏꯅ ꯍꯥꯏꯅꯦ
ꯑꯦ ꯏꯁꯃꯔꯨꯞꯁꯤꯒꯤꯗꯃꯛꯇ ꯇꯕꯨ ꯑꯅ ꯀꯌꯥꯝ ꯂꯩꯇꯦꯒꯦꯅꯣ ꯑꯗꯨꯒꯤꯕꯨ ꯁꯤꯗꯕꯨ ꯀꯩ ꯏꯀꯥꯏꯅꯉꯥꯏ ꯂꯩꯒꯦ ꯐꯔꯦꯅꯦ ꯃꯔꯨꯞ ꯑꯗꯨꯒꯤꯗꯤ ꯀꯤꯝ ꯈꯜꯂꯨꯔꯅꯨ ꯃꯔꯨꯞ ꯁꯤꯒꯤꯗꯤ ꯑꯩꯅ ꯐꯅꯕ ꯂꯣꯏꯁꯤꯜꯂꯒ ꯌꯥꯔꯕꯃꯣ
ꯍꯣꯏ ꯑꯗꯨꯁꯨ ꯌꯥꯏ ꯃꯔꯨꯞ ꯑꯩꯁꯦ ꯍꯌꯦꯡ ꯇꯧꯔꯒ ꯁꯤ ꯁꯤꯗ ꯑꯩ ꯇ ꯁꯤꯒꯨꯝꯕꯁꯤꯗ ꯊꯣꯏꯅ ꯄꯥꯝꯗꯦ ꯃꯔꯨꯞ ꯁꯤꯗ ꯃꯇꯝ ꯈꯔ ꯄꯩꯁꯥ ꯅꯨꯡꯁꯥ ꯈꯔ ꯇꯥꯜꯂꯒ ꯐꯪꯉꯛꯑꯕ ꯃꯇꯨꯡꯗ ꯌꯨꯝ ꯂꯣꯝꯗ ꯂꯩꯔꯒ ꯍꯥꯏꯗꯤ ꯀꯔꯕꯥꯔꯒꯨꯝꯕ ꯁꯤꯒꯨꯝꯕꯗꯣ ꯍꯦꯟꯅ ꯑꯩꯗꯤ ꯃꯥꯏ ꯑꯣꯟꯁꯤꯟꯜꯂꯤꯉꯤ ꯍꯥꯏꯇꯥꯔꯦ ꯁꯤꯅ ꯍꯦꯟꯅ ꯄꯥꯝꯖꯩ ꯑꯗꯨꯃꯥꯏꯅ ꯃꯔꯨꯞꯀꯁꯨ ꯄꯨꯟꯅ ꯆꯠꯃꯤꯟꯅꯔꯅ ꯐꯪꯒꯅꯤꯗꯅ ꯑꯗꯨꯗꯗꯤ ꯍꯌꯦꯡ
ꯑꯁ ꯌꯥꯏ ꯀꯩꯅꯣ ꯑꯗꯨꯗꯤ ꯎꯝ ꯌꯥꯏ ꯑꯗꯨꯗꯤ ꯑꯩꯅ ꯄꯥꯝꯖꯩ ꯎꯖꯕꯤꯅꯤ ꯀꯩꯅꯣ ꯑꯩꯁꯨ ꯇꯧꯅꯤꯡꯉꯤꯕꯅꯦ ꯍꯥꯏꯗꯤ ꯑꯗꯣ ꯍꯥꯏꯗꯤ ꯋꯥꯈꯜꯁꯦ ꯊꯣꯛ ꯊꯣꯛꯇꯕ ꯑꯗꯣ ꯃꯔꯨ ꯑꯣꯢꯅ ꯑꯃꯨꯛ ꯂꯥꯏꯔꯤꯛ ꯂꯥꯏꯁꯨ ꯈꯤꯇꯪ ꯌꯥꯎꯕꯅꯤꯅ ꯃꯔꯨꯞꯍ‌ꯣꯢꯅ ꯑꯗꯨꯝꯕꯗꯣ ꯈꯤꯇꯪ ꯂꯩꯔꯝꯒꯅꯤ ꯋꯥꯈꯜꯗ ꯑꯗꯨ ꯑꯗꯨ ꯌꯥꯝ ꯐꯩ ꯃꯔꯨꯞ ꯑꯩ ꯋꯥꯈꯜꯗꯗꯤ
ꯍꯣꯏ ꯑꯗꯨꯗ ꯑꯣ ꯍꯌꯦꯡ ꯃꯔꯨꯞꯇꯨꯒꯁꯨ ꯄꯨꯟꯅ ꯆꯦꯟꯃꯤꯟꯅꯕ ꯐꯪꯒꯗꯧꯕ ꯃꯔꯨꯞꯄꯨ ꯈꯔ ꯃꯇꯦꯡ ꯑꯃ ꯑꯃ ꯄꯥꯡꯅꯔꯒ ꯑꯩꯁꯨ ꯑꯥꯗꯒꯤ ꯄꯩꯁꯥ ꯅꯨꯡꯁꯥ ꯈꯔ ꯇꯨꯡꯁꯤꯜꯂꯒ ꯌꯨꯝꯂꯣꯝꯗ ꯑꯃ ꯑꯃ ꯍꯧꯗꯣꯛꯄ ꯌꯥꯅꯉꯥꯏ ꯑꯩ ꯇꯧꯒꯦꯕ ꯑꯩꯩꯁꯦ
ꯌꯥꯏ ꯌꯥꯏ ꯃꯔꯨꯞ ꯑꯗꯨꯝ ꯀꯥꯟꯗꯁꯨ ꯑꯗꯨꯝ ꯇꯥꯟꯅꯁꯤ ꯍꯥꯏꯗꯤ ꯑꯔꯩ ꯂꯩꯇ ꯇꯧꯃꯤꯟꯅꯔꯒ ꯍꯥꯏꯗꯤ ꯅꯨꯡꯉꯥꯏꯔꯦ ꯅꯨꯡꯉꯥꯏꯃꯤꯟꯅꯔꯁꯤ ꯋꯥꯔꯦ ꯋꯥꯃꯤꯟꯅꯁꯤ ꯑꯩꯅ ꯍꯥꯏꯗꯧꯕ
ꯍ‌ꯣꯢ ꯇꯧꯁꯤ ꯄꯤꯛꯂꯤꯉꯩꯗꯒꯤ ꯃꯇ‌ꯦꯡ ꯄꯥꯡꯅꯔꯒ ꯂꯥꯛꯄ ꯉꯥꯛꯇꯅꯤ ꯃꯔꯨꯞꯅ ꯄꯥꯡꯒ‌ꯦ ꯄꯥꯡꯒꯅꯤ ꯑꯗꯨꯝ ꯁꯨꯃꯥꯢꯅ‌ ꯇꯥꯢꯌ‌ꯦ ꯑꯈ‌ꯣꯢꯗꯤ ꯌꯨꯝꯁ‌ꯩ ꯃꯃꯥ ꯕꯕꯥꯁꯨ ꯊꯕꯛ ꯏꯪꯈꯥꯡ ꯇꯧꯕ ꯅꯠꯇꯕꯤꯗ ꯑꯩꯈꯣꯏꯗꯤ ꯈꯔ ꯋꯥꯕ ꯑꯗꯨꯅꯅꯤ ꯃꯔꯨꯞ
ꯑꯁ
ꯃꯃꯥ ꯕꯕꯥ ꯍ‌ꯣꯏꯗꯤ ꯑꯗꯨꯝ ꯑ ꯑꯅꯥ ꯑꯌ‌ꯦꯛ ꯌꯥꯎꯗ‌ꯦꯀ‌ꯣ
ꯑ ꯌꯥꯎ ꯗꯦ ꯂꯣꯏ ꯅꯨꯡꯉꯥꯏꯔ ꯍꯟꯗꯛꯇꯤ ꯏꯁꯣꯔꯅ ꯆꯥꯟꯕꯤꯕ ꯍꯥꯏꯒꯗ꯭ꯔꯥ ꯀꯩꯅꯣ ꯑꯗꯨꯝꯕꯗꯤ ꯄꯥꯛꯅ ꯌꯥꯎꯗ꯭ꯔꯦ ꯑꯩꯈꯣꯏꯒꯤꯗꯤ ꯑꯗꯨ ꯃꯔꯨ ꯍꯣꯏꯒꯤꯗꯤ ꯀꯃꯥꯏꯅ ꯇꯧꯕ
ꯑ ꯑꯩꯈꯣꯏꯒꯤꯁꯨ ꯑꯅꯥ ꯑꯌꯦꯛꯛꯇ ꯌꯥꯎꯗꯦ ꯑꯗꯨꯝ ꯑ ꯀꯟ ꯊꯕꯁꯨ ꯌꯥꯎꯗ꯭ꯔꯁꯨ ꯊꯕꯛ ꯄꯩꯁꯥ ꯅꯨꯡꯁꯥ ꯇꯥꯟꯐꯝꯒꯤ ꯂꯝꯕꯤꯁꯤꯗ ꯂꯩꯇꯕ ꯍꯥꯏꯇꯥꯥꯔꯦ ꯑꯗꯨ ꯑꯩꯈꯣꯏꯒꯤꯗꯤ
ꯎꯝ ꯍꯧꯖꯤꯛꯀꯥꯟꯗꯤ ꯂꯣꯏ ꯋꯥꯗꯤ ꯋꯥꯅꯩ ꯍꯥꯏꯇꯥꯔꯦ ꯃꯌꯥꯝꯁꯦ ꯑꯗ‌ꯣ ꯀꯔꯤꯝ ꯂꯩꯇꯦ ꯀꯩꯅꯣ ꯃꯔꯨꯞꯅ ꯍꯧꯖꯤꯛ ꯑꯐꯕ ꯊꯕꯛ ꯈꯔ ꯇꯧꯔꯛꯏꯁꯤꯅ ꯁꯤꯅ ꯑꯗꯨꯝ ꯍꯌꯦꯡ ꯇꯞ ꯇꯞ ꯃꯦꯟꯈꯠꯄ ꯌꯥꯏ ꯀꯩꯅꯣ
ꯃꯔꯨꯞꯄꯨ ꯄꯨ ꯍꯧꯖꯤꯛꯁꯤ ꯑ ꯃꯔꯨꯞꯁ‌ꯦ ꯀꯩ ꯀꯩ ꯍ‌ꯣꯠꯅꯒ‌ꯦ ꯈꯜꯂꯤꯕ ꯑ ꯈꯥꯁꯤ ꯀꯃꯥꯏ ꯀꯃꯥꯏ
ꯑꯩꯁꯦ ꯍꯧꯖꯤꯛꯀꯤ ꯑꯣꯏꯅꯗꯤ ꯃꯔꯨꯞ ꯁꯤꯗ ꯍꯤꯡꯒꯣꯜ ꯈꯔ ꯂꯧꯔꯒ ꯀꯩꯅꯣ ꯃꯆꯥ ꯑꯩꯈꯣꯏꯒꯤ ꯏꯟꯖꯥꯡ ꯅꯥꯄꯤꯒꯨꯝꯕ ꯀꯩꯒꯨꯝꯕ ꯈꯔ ꯇ ꯑꯩꯈꯣꯏ ꯑꯩꯈꯣꯏ ꯄꯣꯊꯣꯛ ꯍꯥꯏꯇꯥꯔꯦꯅꯦ ꯑꯩꯈꯣꯏ ꯏꯔꯝꯒꯤ ꯄꯣꯠꯊꯣꯛꯁꯦ ꯁꯤ ꯄꯨꯊꯣꯛꯀꯦꯅ ꯑꯩ ꯌꯥꯝ ꯀꯟꯅꯗꯤ ꯍꯣꯠꯅꯔꯤ ꯑꯗꯣ ꯁꯤ ꯁꯨꯝꯕꯁꯤꯗꯅꯦ ꯑꯩꯅ ꯍꯥꯏꯔꯤꯁꯤ ꯇꯧꯋꯦ ꯋꯥꯈꯜ ꯂꯩꯕ ꯑꯃꯁꯨ ꯆꯪꯉꯦ ꯍꯥꯏ ꯇꯔꯦꯅꯦ ꯑꯩꯈꯣꯏ ꯇꯧꯅꯤꯡꯉꯦꯗꯅ ꯊꯣꯛ ꯊꯣꯛ ꯇꯧꯁꯤꯟꯕꯁꯨ ꯌꯥꯗꯕ ꯍꯟꯗꯛꯁꯦ ꯂꯝ ꯂꯝ ꯈꯔꯗꯤ ꯂꯧꯁꯤꯜꯂꯨꯔꯦ ꯑꯩꯅ ꯑꯗꯨꯒ ꯍꯩ ꯔꯥꯥ ꯈꯔꯗꯤ ꯊꯥꯕ ꯍꯧꯔꯦ ꯑꯗꯨꯒ ꯃꯦꯟ ꯑꯣꯏꯅ ꯑꯩꯈꯣꯏ ꯏꯟꯖꯥꯡ ꯅꯥꯄꯤ ꯀꯩꯀꯩꯗꯤ ꯁꯤꯅꯦꯕ ꯑꯩꯅ ꯌꯥꯝ ꯄꯨꯊꯣꯛꯀꯦꯅ ꯈꯜꯂꯤꯁꯦ ꯑꯩꯈꯣꯏ ꯑꯩꯈꯣꯏ ꯏꯔꯝꯁꯤꯗꯒꯤ ꯑꯇꯣꯞꯄ ꯃꯐꯝꯗ ꯄꯨꯊꯣꯛꯑꯒ ꯍꯥꯏꯗꯤ ꯈꯪꯍꯟꯅꯤꯡꯕꯗꯣ ꯑꯩꯈꯣꯏ ꯏꯔꯝꯒꯤ ꯄꯣꯠꯁꯤꯁꯨ ꯌꯥꯝ ꯐꯩ ꯈꯣꯠꯂꯤ ꯀꯥꯏꯅ ꯈꯪꯍꯟꯅꯤꯡꯕꯗꯣ
ꯃꯔꯨꯞ ꯑꯗꯨꯁꯨ ꯌꯥꯝ ꯐꯕ ꯈ ꯈꯥꯡꯝꯅꯤ ꯍꯥꯏꯇꯥꯔꯦ ꯑꯩꯁꯨ ꯌꯥꯝꯅ ꯑꯗꯨꯒꯨꯝꯕꯁꯦ ꯌꯥꯝꯅ ꯄꯥꯝꯖꯩ ꯍꯥꯏꯗꯤ ꯏꯔꯝꯗꯝꯒꯤ ꯄꯣꯊꯣꯛꯁꯤ ꯍꯥꯏꯗꯤ ꯃꯤꯒꯤ ꯂꯝꯗ ꯈꯔ ꯊꯥꯕ ꯈꯣꯠꯄ ꯇꯧꯔ ꯍꯥꯏꯗꯤ ꯏꯔꯝꯗꯝꯁꯤ ꯈꯔ ꯆꯥꯎꯈꯠꯍꯟꯅꯤꯡꯕ ꯑꯗꯨꯒꯨꯝꯕ ꯄꯣꯊꯣꯛ ꯄꯨ ꯊꯣꯛꯄꯗ ꯃꯥꯏ ꯑꯣꯟꯁꯤꯟꯅꯤꯡꯉꯩꯁꯨ ꯑꯗꯨꯒꯤꯅꯤ ꯍꯥꯏꯔꯤꯕꯁꯤ ꯉꯁꯥꯏꯗꯩ ꯑꯗꯨꯒꯨꯝꯕ ꯑꯣꯏꯔꯃꯁꯨ ꯍꯥꯏꯗꯤ ꯂꯝꯗꯝ ꯈꯔ ꯂꯧꯁꯤꯟꯟꯅꯗꯨꯅ ꯑꯩꯈꯣꯏꯁꯨ ꯍꯝ ꯄꯨꯟꯅ ꯃꯇꯦꯡ ꯄꯥꯡꯕ ꯌꯥꯔꯦ
ꯑꯣ ꯌꯥꯏ ꯌꯥꯏ ꯃꯔꯨꯞ ꯀꯌꯥꯝ ꯀꯥꯏꯗꯦ ꯇꯧꯃꯤꯟꯅꯁꯦ ꯑꯩꯒꯤꯗꯤ ꯑꯩꯁꯨ ꯏꯇꯣꯝꯇꯒ ꯁꯨꯝ ꯇꯧꯕꯗꯣ ꯃꯔꯛ ꯃꯔꯛꯇ ꯋꯥꯈꯟ ꯊꯣꯛꯇꯕ ꯑꯗꯨꯝ ꯌꯥꯎꯋꯦꯕ ꯑꯗꯨ ꯃꯔꯨ ꯑꯣꯏꯗꯒ ꯁꯨꯝ ꯍꯥꯏꯗꯤ ꯃꯔꯨ ꯍꯒꯤ ꯃꯇꯦꯡꯁꯨ ꯑꯃꯨꯛ ꯑꯩ ꯂꯧꯖꯒꯦ ꯍꯥꯏꯇꯥꯔꯦꯅꯦ
ꯑꯣ ꯃꯔ ꯃꯔꯨꯞꯀꯤ ꯒ꯭ꯌꯥꯟ ꯇꯥꯗꯕ ꯀꯔꯤꯒꯨꯝꯕ ꯍꯥꯏꯗꯤ ꯄꯥꯟꯕꯤ ꯊꯥꯕ ꯑꯣꯏꯒꯦꯔꯥ ꯑꯗꯨ ꯈꯪꯗꯕ ꯌꯥꯎꯔꯛꯑꯗꯤ ꯑꯗꯨꯝ ꯑꯗꯨꯝ ꯍꯪꯕꯤꯌꯎ ꯀꯩꯅꯣ ꯃꯔ ꯑꯩꯈꯣꯏꯁꯨ ꯑꯌꯥꯝꯥꯟꯕꯗ ꯑꯗꯨꯝ ꯇꯥꯛꯆꯒꯗ
ꯌꯥꯏ ꯌꯥꯏ ꯃꯔꯨꯞ ꯍꯪꯉꯛꯀꯦ ꯍꯥꯏꯗꯤ ꯃꯇꯝ ꯃꯇꯝꯒꯤ ꯑꯩꯅ ꯌꯥꯝ ꯈꯪꯅꯤꯡꯉꯤꯁꯤꯅ ꯑꯇꯩ ꯌꯥꯝ ꯅꯠꯇꯕ ꯑꯩꯈꯣꯏ ꯃꯇꯝ ꯃꯇꯝꯒꯤ ꯀꯩꯀꯩ ꯆꯥꯅꯩ ꯃꯇꯝ ꯅꯠꯇꯕꯗ ꯊꯥꯕ ꯌꯥꯕꯅ ꯀꯔꯤꯅꯣ ꯀꯥꯏꯅ ꯍꯥꯏꯗꯤ ꯊꯥꯔꯒ ꯑꯩꯈꯣꯏꯒꯤ ꯀꯩꯅꯣꯒꯤ ꯔꯣꯟ ꯀꯥꯏꯅ ꯂꯩꯗꯅ ꯑꯩꯈꯣꯏ ꯁꯤꯒꯤꯗꯤ ꯑꯩꯈꯣꯏꯔꯝꯒꯤ ꯍꯩꯔꯣꯟ ꯍꯩꯔꯣꯟ ꯄꯥꯟꯕ ꯀꯥꯏꯅ ꯁꯨꯝꯕꯁꯦ ꯑꯗꯨꯝ ꯍꯥꯏꯗꯤ ꯃꯌꯥꯝꯅ ꯐꯪꯅꯗꯀꯥꯟꯗ ꯑꯩꯈꯣꯏꯅ ꯄꯣꯠ ꯑꯃ ꯄꯨꯊꯣꯛꯄ ꯍꯥꯏꯁꯦ ꯍꯥꯏꯗꯤ ꯑꯉꯛꯄ ꯑꯝ ꯑꯣꯏꯗꯣꯏꯅꯦꯕ ꯅꯠꯇ꯭ꯔꯥ
ꯍꯥꯏꯗꯤ ꯑ ꯃꯌꯥꯝꯅ ꯃꯌꯥꯝꯅꯒ ꯆꯝꯄ꯭ꯔꯥ ꯂꯩꯒꯦ ꯆꯥꯒꯦ ꯀꯥꯏꯅ ꯊꯤꯅꯔ ꯀꯥꯟꯁꯤꯗ ꯐꯪꯗꯀꯥꯟꯁꯤꯗ ꯑꯩꯈꯣꯏꯅꯒ ꯂꯧꯊꯣꯛ ꯄꯨꯊꯣꯛꯑꯗꯤ ꯍꯥꯏꯗꯤ ꯄꯣꯠ ꯆꯠꯄꯁꯨ ꯑꯗꯨꯅꯁꯨ ꯍꯦꯟꯒꯅꯤ ꯑꯗꯨꯒ ꯍꯥꯏꯗ ꯁꯨꯝꯕꯁꯤ ꯑꯩꯈꯣꯏ ꯈꯤꯇꯪ ꯊꯤꯒꯠꯂꯒ ꯍꯥꯏꯇꯥꯥꯔꯦꯅꯦ ꯀꯃꯥꯏꯅ ꯇꯧꯕ ꯌꯥꯕꯒꯦ ꯀꯥꯏꯗꯣ ꯌꯦꯡꯅꯤꯡꯕ ꯑꯃꯗꯤ ꯑꯩꯉꯣꯟꯗ ꯀꯟꯅ ꯈꯜꯂꯤ ꯑꯩꯅ ꯍꯧꯖꯤꯛ
ꯃꯔꯨꯞ ꯑꯩꯁꯨ ꯑꯗꯨꯒꯨꯝꯕꯗꯣ ꯌꯥꯝ ꯄꯥꯝꯃꯦ ꯍꯥꯏ ꯇꯔꯦ ꯑꯩꯒꯤꯁꯨ ꯑꯩꯒꯤ ꯈꯪꯖꯥ ꯍꯩꯖꯕꯁꯦ ꯃꯔꯨꯞꯇ ꯇꯥꯛꯑꯒꯥ ꯍꯣꯠꯅꯃꯤꯟꯔꯒꯥ ꯃꯥꯏ ꯄꯥꯛꯑꯒ ꯇꯧꯁꯦ ꯃꯔꯨꯞ ꯑꯗꯨ ꯑꯗꯨꯒꯤꯁꯨ ꯂꯝꯕꯤ ꯂꯩ ꯍꯥꯏ ꯇꯔꯦ ꯑꯩꯒꯤ ꯍꯥꯏꯖꯒꯦ ꯃꯔꯨꯞ ꯅꯣꯡꯃ ꯐꯖꯅ ꯎꯅꯔꯒ ꯑꯗꯣ ꯃꯔꯨꯞ ꯑꯩꯁꯨ ꯁꯤꯗꯤ ꯄꯥꯝꯃꯦ ꯍꯥꯏꯇꯥꯥꯔꯦ ꯍꯥꯏꯗꯤ ꯑꯩꯈꯣꯏ ꯏꯔꯝꯗꯝꯒꯤ ꯍꯩ ꯔꯁꯤ ꯅꯠꯇꯕ ꯑ ꯑ ꯄꯀꯦꯠ ꯃꯤꯔꯝꯒꯤ ꯍꯩ ꯔꯥ ꯐꯖ ꯐꯖꯕ ꯑꯇꯥꯡ ꯑꯇꯥꯡꯕ ꯂꯩꯔꯤꯁꯤꯡꯁꯦ ꯑꯁꯤꯁꯨ ꯑꯩꯈꯣꯏꯒꯤ ꯏꯔꯝꯗꯝꯁꯤꯗ ꯍꯥꯏꯗꯤ ꯊꯥꯔꯒ ꯌꯦꯡꯅꯤꯉꯤ ꯍꯥꯏꯇꯥꯔꯦ
ꯌꯥꯏ ꯌꯥꯏ ꯃꯔꯨꯞ ꯍꯥꯏꯗꯤ ꯑꯩꯈꯣꯏꯒꯤ ꯃꯄꯥꯟꯗ ꯐꯪꯕ ꯄꯣꯠꯁꯤ ꯏꯔꯝꯗ ꯄꯨꯁꯤꯜꯂꯛꯄ ꯏꯔꯝꯗꯒꯤ ꯐꯪꯕ ꯄꯣꯠꯁꯤꯁꯨ ꯃꯄꯥꯟꯗ ꯄꯨꯊꯣꯛꯈꯤꯕ ꯍꯥꯏꯇꯥꯔꯦ
ꯑ
ꯎꯝ
ꯆꯥꯏꯈꯠꯇꯕꯗꯤ ꯌꯥꯗ° ꯄꯨꯟꯅꯥ ꯍꯣꯠꯅ ꯃꯤꯅꯒꯗꯕꯅꯤ ꯃꯔꯨꯞ
ꯃꯥꯅꯤ ꯃꯥꯅꯤ ꯃꯔꯨꯞ
ꯃꯔꯨꯞꯄꯨ ꯍꯧꯖꯤꯛ ꯆꯥꯛ ꯏꯁꯤꯡ ꯎꯅꯔꯕꯣ ꯀꯃꯥꯏ ꯇꯧꯔꯤꯒꯦ꯫
ꯆꯥꯛ ꯏꯁꯤꯡ ꯎꯅꯔꯦ ꯍꯥꯏꯗꯤ ꯃꯔꯨꯞ ꯍꯣꯏꯗꯤ ꯀꯃꯥꯏ ꯀꯃꯥꯏꯅ ꯇꯧꯕ
ꯑꯥꯎ ꯑꯩꯁꯨ ꯆꯥꯛ ꯏꯁꯤꯡꯁꯤ ꯑꯩꯗꯤ ꯊꯣꯡꯉꯦ ꯍꯥꯏꯇꯥꯔꯦ ꯊꯣꯡꯅ ꯊꯣꯡꯅ ꯃꯔꯛꯇ ꯁꯨꯝ ꯑꯩ ꯍꯪꯉꯛꯀꯦꯗ ꯍꯪꯉꯛꯏꯁꯤꯅꯦ ꯑꯗꯨꯕꯨ ꯃꯔꯨꯞ ꯍꯌꯦꯡ ꯃꯇꯦꯡ ꯈꯤꯇꯪ ꯇꯧꯒꯦ ꯍꯥꯏꯔꯒꯅ ꯑꯗꯨꯝ ꯍꯌꯦꯡ ꯄꯥꯎ ꯐꯥꯎꯔꯛꯑꯒꯦ
ꯌꯥꯏ ꯌꯥꯏ ꯏꯌꯥꯝꯕ